ꯍꯜꯂꯣ
ꯍꯜꯂꫭ ꯍꯜꯂꯣ ꯇꯥꯔꯔꯕꫭ
ꯑꯧ ꯇꯥꯏꯌꯦ ꯇꯥꯏꯌꯦ
ꯑꯣ ꯆꯥꯛ ꯆꯔꯥꯕꫭ
ꯀꯩꯏꯕ
ꯆꯥꯛ ꯆꯥꯔꯕꫭꯕ
ꯑꯣ ꯑꫭ ꯆꯔꯦ ꯆꯔꯦ
ꯀꯩꯃꯊ‌ꯦꯜ ꯆꯥꯕ
ꯑꯩꯈꯣꯏꯁꯦ ꯀꯥꯡꯁꯣꯏꯒ ꯌꯦꯟꯁꯥ
ꯑꯥꯍꯥꯎꯕ ꯉꯛꯇꯥ ꯆꯥꯏꯅꯤ ꯑꯗꯨꯗꯤ
ꯏꯤꯁ ꯉꯁꯤ ꯈꯛꯇꯅꯤ
ꯅꯪꯗꯤ ꯅꯣꯏ ꯀꯩꯅꯣ ꯑꯗꯨꯝꯃ ꯑꯩꯔꫭ ꯑꯩꯖꯨ ꯆꯥꯔꯦ ꯉꯁꯥꯏ ꯅꯨꯡꯗꯥꯡ ꯋꯥꯏꯔꯝꯗ ꯆꯥꯁꯤꯜꯂꯨꯕꯩ ꯆꯥꯅꯤꯡꯗꯦꯅ ꯌꯥꯝꯕꯨ ꯆꯥꯗꯦ
ꯎꯝ ꯑꯩꯈꯣꯏꯁꯨ ꯁꯤꯡꯖꯨ ꯆꯥꯁꯤꯜꯂꯨꯕꯩ ꯆꯥꯅꯤꯡꯗꯤ ꯆꯥꯅꯤꯡꯗꯦ ꯑꯗꯨꯕꯨ ꯍꯣꯔꯦꯟ ꯆꯥꯛꯂꯥꯝꯅꯤꯅ
ꯅꯣꯏ ꯑꯗꯨꯗꯤ ꯃꯤ ꯃꯌꯥꯝ ꯂꯩꯃꯤꯟꯅꯔꯦ ꯅꯣꯏꯗꯤ ꯍꯥ ꯏꯝꯐꯥꯜ ꯂꯩꯔꯕꯅꯤꯅ ꯑꯣ ꯊꯥꯏꯅ ꯑꯩꯅ ꯄꯤꯛꯏꯤꯀꯥꯟꯗ ꯆꯥꯟꯗꯦꯜꯗ ꯑꯃꯨꯛꯇꯪ ꯂꯥꯛꯈꯤ
ꯂꯥꯛꯑꯦꯕ
ꯑꯥ
ꯂꯥꯛꯑꯦ ꯍꯥꯏꯔꯣ ꯂꯥꯛꯀꯦ ꯍꯥꯏꯔꫭ
ꯅꯠꯇ‌ꯦꯗ ꯍꯥꯟꯅ ꯆꯠꯈꯤ ꯍꯥꯏꯕ
ꯑꫭ ꯑꫭ
ꯑꯗꯨ ꯀꯥꯟꯗꯗꯤ ꯑꯩꯖꯨ ꯈꯪꯗ‌ꯦ ꯀꯥꯏꯗꯅꫭ ꯀꯣꯏ ꯑꯀꯣꯏ ꯅꯦꯅꯦ ꯑꯃ ꯂꯩꯔꯝ ꯃꯥꯗꯣ ꯅ ꯀꯔꯤ ꯅ ꯀꯩ ꯀꯩ ꯀꯧꯕꯅꯣ ꯑꯃꯥ ꯑꯩꯈꯣꯏꯒꯤ ꯁꯤꯁꯇꯔ ꯑꯣꯏꯕꯗꯣ
ꯍꯥ
ꯅ‌ꯦꯟ ꯍꯥꯏꯗꯥꯏꯅꯦ
ꯅ‌ꯦꯟ ꯑꯣ ꯑꯣ ꯍꯣꯏ ꯍꯣꯏ
ꯍꯣꯏ ꯃꯥꯗꫭ ꯑꯣꯏꯕ ꯑꯗꯨꯒꯤ ꯑꯥꯗ ꯑꯗꯣ ꯍꯥꯟꯅ ꯂꯩꯔꯝꯕ ꯃꯥꯒꯤ ꯈꯪꯅꯕ ꯃꯤ ꯂꯩꯌꯦ ꯑꯗꯨꯒꯤ ꯆꯠꯂꯨꯕ ꯍꯥꯏꯇꯥꯔꯦ ꯁꯨꯝ ꯑꯗꯨ ꯀꯥꯟ ꯌꯥꯝ ꯐꯖꯍꯧꯋꯤ ꯅꯥꯀꯟꯗꯒ ꯂꯩꯒ ꯃꯌꯥꯝ ꯁꯥꯠꯂꯒ
ꯎꯝ ꯍꯧꯖꯤꯛꯇꯤ ꯌꯥꯝ ꯑꫭꯟꯒꯔ‌ꯦꯗꯥ ꯂꯥꯛꯇꯔꯥꯁꯨ ꯌꯥꯔꯅꯤ
ꯍꯧꯖꯤꯛꯇꯤ ꯊꯤꯅꯕ ꯍꯥꯏꯁꯦ ꯍꯧꯖꯤꯛꯇꯤ ꯂꯥꯛꯄ ꯌꯥꯔꯔꯣꯏꯔꯣꯏ ꯁꯤꯗꯅ ꯑꯃꯨꯛ
ꯑꯦꯅ ꯀꯔꯤ ꯃꯤꯅ ꯆꯥꯟꯗ ꯌꯥꯝ ꯀꯤꯔꯨꯁꯦ ꯀꯩꯅꯣ ꯃꯔꯪꯗꯦ
ꯎꯈ꯭ꯔꯨꯜꯗꯤ ꯌꯥꯝ ꯆꯠꯅꯤꯡꯉꯦ ꯑꯗꯣ ꯈꯪꯗꯦꯀꯣ ꯑꯗꯨ ꯆꯠꯄ ꯐꯒꯔꯣꯏ
ꯑꯣꯈꯔꯣ ꯂꯩꯥꯏꯅꯦ ꯁꯥꯁꯤ
ꯍꯣꯏ ꯁꯥꯊꯤꯕꯨꯗꯤ ꯌꯥꯝ ꯁꯥꯊꯤ ꯑꯩꯈꯣꯏꯁꯨꯦ ꯏꯃꯥꯟꯅꯕꯤ ꯑꯃ ꯂꯩꯌꯦꯕ ꯎꯈ꯭ꯔꯨꯗ ꯏꯃꯥꯗ ꯅꯥꯒꯥꯅꯦꯕꯀꯣ ꯃꯥ ꯃꯅꯤꯄꯨꯔꯤ ꯈꯪꯗꯦꯕ ꯑꯩ ꯑꯥꯗ ꯀꯣꯆꯤꯡ ꯇꯧꯅꯤꯅ ꯂꯩꯔꯨꯕꯅꯦꯕ
ꯎꯝ
ꯃꯣꯏꯁꯨ ꯑꯥꯗ ꯂꯩꯕꯗꯣ ꯂꯝꯕꯤꯗꯨ ꯆꯠꯄ ꯌꯥꯗꯕꯩ ꯍꯟꯗꯛ ꯃꯌꯨꯝ ꯍꯟꯒꯦꯗ ꯃꯥꯗ ꯆꯠꯄ ꯌꯥꯗꯕꯩ ꯎꯝ ꯑꯗꯨ ꯈ ꯇꯧꯕ ꯆꯠꯂꯦ ꯍꯥꯏꯕ
ꯏ ꯉꯅꯤꯇꯦ
ꯍꯣꯡꯕꯅꯦ ꯐꯣꯡ ꯀꯩꯅꯣ ꯅꯣꯏꯁꯨ ꯅꯣꯏ ꯆꯥꯟꯗꯦꯜ ꯁꯥꯔꯚꯤꯁ ꯂꯩꯇ꯭ꯔꯣ
ꯁꯨꯈꯣꯏꯗꯤ ꯁꯅꯝ ꯆꯦ ꯀꯁꯤꯂ ꯀꯇꯦ
ꯍꯥꯏꯗꯤ ꯁꯨꯝ ꯇꯧ ꯇꯧꯅꯤꯡꯉꯦ ꯇꯣꯡ ꯍꯣꯡꯕꯅꯤ ꯀꯩꯁꯨ ꯌꯥꯝ ꯇꯥꯡꯗꯕꯅ ꯇꯨ ꯊꯥꯎꯖꯟ ꯀ
ꯑꯗꯨ ꯑꯣꯏꯔꯁꯨ ꯄꯥꯏꯅꯤꯡꯗꯦ ꯑꯗꯨꯝꯗ ꯂꯥꯏꯟ ꯆꯠꯂꯤꯉꯩꯗ ꯀꯔꯤ ꯃꯊꯛ ꯄꯥꯏꯅꯤꯉꯥꯏ ꯂꯩꯕꯥ
ꯃꯤ ꯌꯥꯔꯛ ꯇꯕꯗꯤ
ꯍꯣꯏꯅꯦ ꯌꯥꯗꯕꯗꯤ ꯌꯥꯗꯦ ꯌꯥꯕ ꯀꯥꯟꯗ ꯍꯥꯏꯕꯅꯦꯗ ꯎꯝ ꯍꯜꯂꯣ
ꯑꯜꯂꯣꯣ ꯇꯥꯏꯌꯦ ꯇꯥꯏꯌꯦ ꯁꯤꯗꯅꯦ ꯑꯩꯅ ꯇꯧꯔꯤꯁꯤ ꯑꯩꯁꯤꯀꯣ ꯑꯪꯕ ꯌꯥꯝ ꯍꯩꯇꯦ ꯃꯪꯕꯗꯨꯒꯤꯅꯤ
ꯀꯩꯅꯣ ꯀꯩ ꯍꯥꯏꯔꯤꯅꯣ
ꯑꯩꯅ ꯍꯥꯏꯗꯤ ꯋꯥ ꯉꯥꯡꯕ ꯌꯥꯝꯅ ꯍꯩꯇꯦ ꯍꯥꯏꯕ
ꯑꯣ ꯑꯣ ꯅꯪ ꯑꯗꯨꯒꯤꯔꯣ ꯇꯨꯃꯤꯟꯅꯔꯤꯁꯦ
ꯍꯣꯏ
ꯎꯝ ꯑ ꯑꯩ ꯍꯥꯏꯔꯛꯀꯦ ꯑꯩ ꯍꯥꯏꯔꯛꯀꯦ ꯍꯥꯏꯔꯛꯑꯣ ꯍꯥꯏꯔꯛꯑꯣ ꯀꯩ ꯍꯥꯏꯅꯣ
ꯐꯖꯅ ꯁꯥꯟꯅꯕꯕꯨꯗꯤ ꯍꯩꯕ ꯍꯥꯏꯗꯤ ꯁꯨꯝ ꯃꯤꯅ ꯋꯥꯔꯤ ꯁꯥꯕ ꯑꯣꯏꯔꯣ ꯐꯖꯅ ꯉꯥꯡꯕꯗꯤ ꯍꯩ ꯑꯗꯨꯏꯁꯨ ꯑꯩꯅ ꯉꯥꯡꯕꯁꯦ ꯂꯣꯟ ꯈꯣꯏꯕ꯭ꯔꯥ
ꯈꯣꯏꯗꯤꯌꯦ
ꯎꯝ
ꯀꯩꯒꯤꯅꯣ ꯈꯣꯏꯍꯟꯒꯦ ꯍꯥꯏꯔꯕ
ꯈꯣꯏꯔꯁꯨ ꯍꯥꯏ ꯈꯣꯏꯗꯁꯨ ꯂꯣꯏ ꯍꯥꯏ
ꯌꯥ ꯇꯗꯤ
ꯈꯪꯉꯅꯤꯗ ꯑꯩꯅ ꯈꯣꯏꯔꯗꯤ ꯑꯩꯣꯏ ꯈꯣꯏꯕ ꯌꯥꯝ ꯀꯟꯅ ꯈꯣꯏꯗꯕꯅꯤ
ꯎꯝ ꯌꯥꯟ ꯇꯨ ꯍꯥꯏꯕꯗꯨꯗ
ꯎꯝ
ꯑꯩꯗꯤ ꯍꯥ ꯍꯥ ꯇꯧꯔ ꯑꯗꯨꯝ ꯂꯩꯔꯅꯤ ꯅꯪ ꯑꯗꯨꯝ ꯈꯣꯏꯔꯛꯑꯗꯤ
ꯎꯝ ꯎꯝ
ꯎꯝ ꯉꯁꯤꯗꯤ ꯀꯩꯗꯧꯒꯦ ꯅꯪ
ꯀꯩꯝ ꯇꯧꯗ꯭ꯔꯦ ꯉꯁꯥꯏ ꯑꯌꯨꯛꯇ ꯖꯤꯝ ꯆꯠꯂꯨꯔꯦ ꯍꯜꯂꯛꯑꯦ
ꯋꯥꯔꯤ ꯁꯥꯟꯅꯕ ꯃꯤꯁꯤꯡꯁꯦ ꯖꯤꯝ ꯈꯛꯇ ꯆ
ꯗꯨꯗ ꯑꯩ ꯃꯇꯝ ꯈꯔ ꯐ꯭ꯔꯤꯗ ꯂꯩꯌꯦꯅ ꯁꯨꯝ ꯆꯠ ꯆꯀꯤ ꯆꯠꯄꯅꯦ ꯍꯛꯆꯥꯡ ꯖꯋꯥꯗ ꯑꯩ ꯆꯍꯤ ꯑꯃ ꯐꯣꯟ ꯄꯥꯏꯗꯕꯤ ꯂꯩꯔꯨꯕꯅꯦ
ꯐꯣꯟ ꯄꯥꯏꯗꯕꯤ
ꯎꯝ ꯑꯗ ꯂꯩꯕ ꯄꯥꯏꯕ ꯌꯥꯗꯦꯕ ꯑꯗꯨꯒꯤ
ꯀꯥꯏꯗ ꯂꯩ ꯏꯕ
ꯑꯗ
ꯑꯣ ꯑꯥꯗ ꯑꯣ ꯈꯪꯉꯦ ꯈꯪꯉꯦ
ꯑꯩ ꯀꯩꯅꯣ ꯇꯧꯕꯒꯤꯅꯦ ꯂꯖꯥꯎ ꯊꯥꯕꯒꯤ
ꯑꯣꯀꯦ
ꯑꯦꯛꯖꯥꯝꯕꯨꯗꯤ ꯌꯥꯝ ꯂꯨꯕ ꯑꯦꯛꯖꯥꯝꯅꯤ ꯑꯗꯨꯒꯤ ꯂꯩꯔꯨꯕ ꯑꯗꯨ ꯄꯥꯏꯗꯕ ꯑꯗꯩ ꯊꯥꯏꯅꯗꯤ ꯌꯥꯝ ꯄꯥꯏꯔꯝꯃꯦ ꯐꯣꯟ ꯍꯧꯖꯤꯛꯇꯤ ꯀꯩꯁꯨ ꯌꯥꯝ ꯄꯥꯏꯅꯤꯡꯈꯤꯗ꯭ꯔꯦ ꯇꯟꯈ꯭ꯔꯦ ꯍꯥꯏꯗꯤ ꯑꯃ ꯣꯏꯔ ꯑꯃ ꯣꯏꯔ ꯀ ꯁꯣꯁꯦꯜ ꯃꯦꯗꯤꯌꯥꯗ ꯑꯣꯏꯔꯣ ꯃꯇꯝ ꯌꯥꯝ ꯃꯥꯡꯉꯦ ꯍꯧꯖꯤꯛꯀꯥꯟ ꯍꯣꯏ ꯄꯥꯏꯕꯗꯤ ꯑꯗꯨꯝ ꯄꯥꯏꯌꯦ ꯑꯗꯨꯑꯣꯏꯁꯨ ꯍꯥꯟꯅꯅ ꯇꯧꯗ꯭ꯔꯦ
ꯑꯣ ꯍꯣꯏꯗ
ꯣꯏ ꯑꯃꯔꯣꯝꯗꯗꯤ ꯌꯥꯝ ꯐꯩ ꯍꯥꯏꯗꯤ ꯆꯍꯤ ꯑꯃ ꯀꯃꯤ ꯁꯥꯗꯒꯦꯀ ꯁꯨꯝ ꯀꯃꯥꯏꯅꯤ ꯀꯗꯗꯦ ꯁꯥꯒꯒꯤ ꯄꯥꯔꯁꯣꯅꯦꯜ ꯗꯦꯕꯂꯞꯃꯦꯟ ꯑꯣꯏꯔꯁꯨ ꯃꯌꯥꯝ ꯇꯧꯋꯤ ꯄꯟꯕꯨꯗꯤ ꯌꯥꯗꯦ ꯑꯗꯨꯁꯨ ꯄꯟꯊꯣꯛꯈ꯭ꯔꯦ
ꯑ ꯑꯣ ꯌꯥꯝ ꯉꯥꯎ ꯌꯥꯝ ꯊꯦ ꯆꯄꯜ
ꯑꯣꯏ ꯍꯣꯏ ꯇꯥꯟꯅꯉꯥꯡꯒꯦ
ꯎꯝ ꯑꯩ ꯈꯦꯣ ꯎꯝ ꯌꯥ ꯇꯒꯔ ꯋꯥ ꯊꯥꯎ ꯌꯥꯅꯤ ꯀ
ꯑꯍꯣꯏꯗꯣꯏ
ꯎ ꯋꯥꯔꯕ ꯌꯥꯗꯦ
ꯑꯗꯨ ꯂꯩꯕ ꯀꯌꯥꯝ ꯀꯨꯏꯔꯒꯦ
ꯎꯝ ꯑ ꯗꯤꯁ ꯌꯔ ꯇꯨ ꯊꯥꯎꯖꯟ ꯇ꯭ꯋꯦꯟꯇꯤ ꯁꯤꯛꯁꯅꯦꯀꯣ ꯇ꯭ꯋꯦꯟꯇꯦꯁ ꯇ꯭ꯋꯦꯟꯇꯤ ꯁꯤ ꯐꯥꯏꯚ ꯎꯝ ꯇ꯭ꯋꯦꯟꯇꯤ ꯐꯥꯏꯚ ꯍꯣꯏ ꯀ꯭ꯂꯥꯁ ꯇꯨꯋꯦꯜ ꯑꯩ ꯁꯨꯂꯅ ꯇꯝꯃꯛꯛꯑꯦꯕ ꯑꯗꯨꯣꯏ ꯔ ꯂꯥꯛꯄꯅꯦꯕ ꯍꯣꯏ ꯑꯗꯨꯗꯤ ꯊꯥ ꯊꯥ ꯍ ꯆꯍꯤꯍꯤ ꯏ ꯅꯈꯥꯏ
ꯑꯣ ꯑꯥꯗ ꯇꯝꯃꯒ ꯁꯨꯝ ꯅ ꯑꯃꯨꯛ ꯂꯥꯛꯑꯦꯕ ꯑꯥꯗ ꯑꯗꯨꯝ ꯇꯝ ꯌꯥꯗꯕ
ꯄꯩꯁꯥ ꯌꯥꯝ ꯆꯪꯉꯦ ꯑꯥꯗꯗꯤ
ꯎꯝ ꯑꯥꯗꯅ ꯐꯕꯗꯤ ꯍꯥꯟꯅꯅ ꯍꯦꯜꯂꯝꯒꯅꯤ
ꯍꯣꯏ ꯐꯕꯗꯤ ꯌꯥꯝ ꯐꯩꯌꯦ ꯑꯗꯨꯕꯨ ꯑꯩꯗꯤ ꯂꯥꯟ ꯑ ꯁꯣꯔꯤ ꯂꯩꯅ ꯇꯨ ꯊꯥꯎꯖꯟ ꯇ꯭ꯋꯦꯟꯇꯤ ꯐꯥꯏꯚꯇ ꯂꯩꯕꯗꯣ ꯁꯣꯔꯤ ꯇꯨ ꯊꯥꯎꯖꯟ ꯇ꯭ꯋ ꯁ꯭ꯔꯤꯗꯗꯕꯗ
ꯑꯥ
ꯑꯗꯨꯒꯤ ꯆꯠꯈꯤꯕ ꯋꯥꯅꯦꯕ ꯅꯇ꯭ꯔꯗꯤꯁꯨ ꯌꯥꯝ ꯀꯥꯅꯤ
ꯍꯧꯖꯤꯤ ꯀꯃꯥꯏ ꯀꯃꯥꯏꯅ ꯇꯧꯔꯤ ꯂꯩꯕꯗꯣ ꯅꯨꯡꯉꯥꯏꯕ ꯅꯠꯇ꯭ꯔꯅꯤ ꯏꯁꯋꯥꯏꯦ
ꯇꯨꯡꯥꯏꯗ
ꯅꯨꯡꯉꯥꯏꯕꯅꯦ ꯃꯤꯅ ꯁꯨꯝ ꯑꯥꯗꯒꯤ ꯁꯨꯝ ꯑꯇꯣꯞꯄ ꯃꯤꯅ ꯎꯔꯛꯄꯗꯗꯤ ꯍꯥꯏꯗꯤ ꯃꯣꯏꯗꯨꯗꯗꯤ ꯂꯥꯟ ꯇꯧꯋꯦ ꯅꯅ ꯆꯠꯄ ꯈꯣꯠꯄ ꯌꯥꯔꯣꯏ
ꯍꯝꯝ
ꯑ ꯏꯔꯥꯡꯅ ꯌꯥꯝ ꯐꯠꯇꯦ ꯍꯥꯏꯗꯤ ꯑꯃꯔꯣꯝꯗ ꯍꯥꯏꯔꯗꯤ ꯍꯣꯏ ꯃꯤ ꯃꯤ ꯋꯥꯈꯜꯕꯨꯗꯤ ꯃꯥꯟꯅꯗꯦ ꯑꯗꯨꯏꯁꯨ ꯁꯨꯝ ꯃꯨꯟꯅ ꯈꯜꯂꯗꯤ ꯀꯩꯁꯨꯝ ꯀꯥꯟꯅꯗꯕꯗꯀꯣ
ꯍꯣꯏ
ꯑꯗꯨꯁꯨ ꯁꯨꯝ ꯑꯩꯈꯣꯏꯁꯨ ꯁꯨꯝ ꯍꯥꯏꯖꯕ ꯋꯥꯅꯤ ꯇꯧꯗꯕꯨꯗꯤ ꯌꯥꯄꯣꯠꯇꯦ꯫
ꯑꯗꯨꯅꯤꯗ ꯆꯨꯝꯗꯤ ꯆꯨꯝꯏ ꯗꯨꯕꯨꯗꯤ꯫ ꯨꯑꯁ ꯔꫭꯡꯍꯦ ꯋꯥꯖꯅꯤ꯫ ꯃꯤꯗꯤ ꯑꯥꯗꯗꯤ ꯌꯥꯝ ꯆꯥꯎꯈꯠꯂꯦꯕ꯫
ꯍꯣꯏ ꯃꯤꯅꯗꯤ ꯌꯥꯝ ꯅꯨꯡꯉꯥꯏ ꯍꯥꯏꯔꯛꯦ ꯁꯤꯂꯣꯡꯗꯣ꯫
ꯅꯨꯡꯉꯥꯏꯗꯤ ꯅꯨꯡꯉꯥꯏ ꯑꯗꯨꯕꯨ ꯏꯟꯚꯥꯏꯔꫭꯃꯦꯟꯗꫭ꯫ ꯃꯥꯟꯅꯗ꯭ꯔꯕꯅꯤꯅ ꯌꯥꯝ ꯋꯥꯑꯦꯕ꯫
ꯋꯦꯗꯔꯗꯤ ꯀꯃꯥꯏ ꯗꯧꯒꯦ꯫
ꯏꯁ ꯇꯨꯝꯅꯤꯡꯕꯖꯥꯠꯅꯤ ꯏꯕꯨꯡꯉꯣ꯫ ꯀ꯭ꯂꯥꯁꯔꯨꯝꯗꯒ ꯂꯩꯕꯁꯦ꯫
ꯑꯩꯗꯤ ꯆꯍꯤ ꯑꯃ ꯇꯨꯝꯃꯛꯇ꯭ꯔꯕꯅꯤ ꯑꯁ ꯍꯧꯖꯤꯛꯀꯥꯟ ꯌꯥꯝ ꯇꯞꯃꯤ ꯑꯗꯨꯅ꯫
ꯇꯨꯝꯁꯤꯜꯂꯨ ꯇꯨꯝꯕꯁꯨ ꯌꯥꯝ ꯐꯕꯅꯤ꯫
ꯃꯨꯅꯥꯗ ꯑꯣꯠꯄꯤꯔꯤꯁꯦ ꯑꯩꯅ ꯑꯣꯡꯂꯤ ꯇꯨꯝꯕ ꯐꯪꯏꯁꯦ ꯄꯨꯡ ꯇꯔꯨꯛ ꯇꯔꯨꯛ ꯍꯥꯏꯁꯦ ꯑꯗꯨꯝ ꯇꯨꯝꯕ ꯃꯇꯝ ꯄꯤꯔ ꯕꯅꯦꯕꯀꫭ
ꯍꯣꯏ꯫
ꯑꯗꯨ ꯇꯔꯨꯛ ꯍꯥꯏꯗꯤ ꯃꯤꯅ ꯇꯨꯝꯕ ꯃꯇꯝ ꯇꯔꯨꯛ ꯄꯤꯔꯦ ꯍꯥꯏꯅ ꯍꯦꯛꯇ ꯇꯔꯨꯛꯇ ꯇꯨꯝꯕ ꯌꯥꯗꯧꯁꯨ ꯅꯠꯇꯦꯕ꯫
ꯎꯝ꯫
ꯑꯗꯨꯒꯤ ꯄꯨꯡ ꯅꯣꯡꯃꯗ ꯌꯥꯝꯗ꯭ꯔꯕꯗ ꯄꯨꯡ ꯌꯥꯝꯑꯕꯗ ꯃꯉꯥ ꯌꯥꯝꯗ꯭ꯔꯕꯗ ꯃꯔꯤ ꯁꯥꯏ ꯇꯨꯝꯗꯤ ꯇꯨꯝꯑꯝꯅꯤ꯫
ꯑꯣ ꯁ ꯌꯥꯃꯟꯗꯦꯗ ꯑꯗꯨꯗꯤ꯫
ꯑꯩꯁꯨ ꯌꯥꯝ ꯋꯥꯏꯑꯦ ꯀꯥꯏꯗꯒ ꯑꯩ ꯑꯗꯨ
ꯑꯦꯛꯖꯥꯝ ꯋꯤꯛ ꯑꯃ ꯇꯨꯝꯗꯕ ꯁꯤꯒꯦ ꯇꯧꯋꯦ꯫
ꯑꯁ ꯑꯗꯨꯗꯤ ꯑꯗꯨꯃꯥꯏꯅ ꯇꯧꯕꯗꯨꯗꯤ ꯌꯥꯝ ꯉꯝꯃꯦ ꯊꯥꯏꯅ ꯑꯩꯁꯨꯨꯝ ꯇꯨꯝꯃꯨꯔꯛꯇꯦ꯫
ꯅꯠꯇꯦꯗ ꯅꯪꯅ ꯆꯍꯤ ꯑꯃ ꯀꯩꯅꯣ ꯇꯧꯋꯦ ꯍꯥꯏꯗꫭ ꯑꯩꯅ ꯍꯥꯏꯕꯗꯤ
ꯍꯣꯏ ꯑꯗꯨꯝ ꯊꯥꯏꯅꯗꯒꯤ ꯉꯝꯕꯨꯗꯤ ꯉꯝꯃꯦ꯫ ꯑꯗꯨ ꯇꯨꯝꯃꯛꯇꯕꯗ ꯍꯥꯏꯗꯤ ꯁꯨꯝ ꯇꯨꯌꯦꯞ ꯀꯥꯏꯉꯩꯗ ꯑꯦꯛꯖꯥꯝꯒ ꯊꯥꯏꯗꯅ꯫
ꯎꯝ꯫
ꯑꯁ ꯇꯨꯑꯦꯞꯇꯗꯤ ꯌꯥꯝ ꯄꯥꯡ ꯌꯥꯝ ꯄꯥꯛꯅꯗꯤ ꯇꯧꯔꯛꯇꯦ ꯑꯦꯂꯚꯦꯟꯗ ꯌꯥꯝ ꯇꯧꯔꯛꯦ꯫ ꯍꯥꯏꯗꯤ ꯑꯦꯂꯚꯦꯟꯗ ꯈꯔꯁꯨ ꯉꯥꯎꯋꯤꯗꯅ꯫
ꯎꯝ꯫
ꯑꯗꯨ ꯉꯥꯎꯕꯅꯤꯅ ꯑꯩꯁꯨ ꯁꯨꯝ ꯑꯗꯨꯝ ꯂꯥꯛꯑꯒ ꯂꯩꯊꯄꯗꯣ ꯑꯦꯛꯖꯥꯝꯒꯨꯝ ꯀꯩꯝ ꯃꯋꯥ ꯂꯧꯗꯕꯗꯣ꯫ ꯑꯗꯒꯤ ꯑꯩꯅꯒ ꯈꯤꯇꯪ ꯁꯤꯔꯤꯌꯁꯀ ꯇꯥꯔꯛꯇꯣꯏꯁꯦ ꯍꯌꯦꯡ ꯑꯦꯛꯖꯥꯝꯅꯤ ꯍꯥꯏꯕꯁꯦ ꯍꯧꯖꯤꯛꯀ ꯑꯁ ꯑꯩ ꯈꯛ ꯅꯤꯡꯁꯪꯉꯛꯇꯣꯏꯅꯤ ꯑꯦꯛꯖꯥꯝꯁꯤ꯫
ꯆꯞ ꯃꯥꯅꯩꯅꯦ꯫
ꯍꯣꯏ ꯍꯌꯦꯡꯗꯤ ꯖꯥꯅꯤ ꯑꯗꯩ ꯑꯩ ꯀꯩꯅꯣ ꯇꯧꯕꯗꯤ ꯌꯥꯝ ꯊꯨꯏꯕ ꯍꯥꯏꯗꯤ ꯑꯩꯅ ꯍꯦꯛ ꯎꯈꯤꯕ ꯄꯣꯠ ꯑꯣꯏꯔꯒ ꯈꯪꯉꯦ ꯍꯦꯛ ꯍꯦꯛ ꯇꯧꯔꯣꯏ ꯑꯩ ꯌꯥꯝ ꯈꯪꯕ ꯌꯥꯝ ꯊꯨꯏ꯫ ꯊꯨꯏꯕ ꯍꯥꯏꯗꯤ ꯉꯥꯛꯇꯪꯒꯤ ꯑꯣꯏ ꯑꯗꯨꯝ ꯑꯩ ꯑꯗꯨꯝ ꯀꯃꯥꯏꯅ ꯍꯥꯏꯗꯤ ꯃꯁꯥꯒꯤ ꯑꫭ ꯍꯥꯏꯗꯤ ꯑꯗꯨꯝ ꯉꯝꯃꯦ ꯈꯪꯕꯩꯁꯦ ꯁꯥ ꯃꯇꫭꯗꯀꯣ ꯑꯗꯨꯃꯥꯏ
ꯎꯝ ꯅꯪ ꯅꯈꫭꯟꯖꯦ ꯑꯩ ꯀ꯭ꯂꯥꯁꯃꯦꯠ ꯃꯟ ꯃꯈꯣꯜ ꯌꯥꯝ ꯃꯥꯜꯂꯦꯕ꯫
ꯑꯣꯏꯔꯝꯃꯨꯍꯦ ꯑꯩꯗꯤ ꯅꯣꯏꯗꯣ ꯑꯃꯨꯛꯐꯥꯎ ꯆꯪꯗ꯭ꯔꯤ ꯊꯣꯡ ꯑꯍꯨꯝ ꯃꯔꯤ ꯂꯩꯕꯗꯣ ꯀ꯭ꯔꯣꯝ-ꯀ꯭ꯔꯣꯝ ꯐꯥꯎ ꯗꫭ ꯈꯪꯗꯦ꯫
ꯑꯗꯦ ꯍꯥꯏꯕꯅꯤꯗ꯫
ꯍꯥꯏ ꯆꯥꯎꯔꯝꯑꯁꯨ ꯌꯥꯏ꯫
ꯑ ꯍꯁ ꯀꯨꯏꯔꯦ ꯑꯁ ꯊꯦꯡꯅꯗꯕ꯫ ꯑꫭꯍ ꯎꯝ ꯅꯪ ꯍꯣꯔꯦꯟ ꯕꯣꯜ ꯌꯦꯡꯒꯗ꯭ꯔꯣ꯫
ꯌꯦꯡꯗꯗꯤ ꯀꯩꯅꯣ ꯃꯌꯥꯏꯁꯤ ꯄꯦꯜꯂꯤꯦ
ꯑꯥꯡ ꯆꯁꯄꯤꯦꯟ꯭ꯔ
ꯅꯠꯇꯗꯤ ꯃꯤ ꯄꯗꯨꯀꯣꯟꯅꯇꯤ ꯑꯩꯗꯤ
ꯑꯣꯣꯁꯄꯦꯟ
ꯑ ꯑ ꯔꯗ ꯇꯁ ꯄꯊꯖꯗꯦ
ꯑꯩꯁꯨ ꯇꯧꯗꯦꯗꯁꯨꯧꯗꯦ ꯑꯁ ꯑꯗꯨ ꯄꯣꯛꯎꯗ ꯅꯨꯡꯉꯥꯏꯗꯤ ꯅꯨꯡꯉꯥꯏꯇꯦꯦ
ꯑꯁ ꯃꯅꯦ ꯉꯔꯥꯡꯅꯦ ꯃꯥꯄꯥꯎ ꯅꯨꯡꯉꯥꯏꯇꯦ
ꯎꯝ
ꯍꯥꯏꯗꯤ ꯁꯨꯝ ꯃꯥꯗꯨ ꯀꯃꯥꯏꯅꯤ ꯁꯨꯝ ꯅꯨꯡꯉꯥꯏꯕꯤꯗꯕ ꯍꯥꯏꯗꯅ ꯑꯗꯣ ꯑꯃꯔꯣꯝꯗ ꯍꯥꯏꯔꯗꯤ ꯂꯣꯏꯅꯕꯨꯗꯤ ꯅꯨꯡꯁꯤ ꯑꯗꯨ ꯑꯣꯏꯇꯥꯔꯁꯨ ꯑꯗꯨꯝ ꯃꯦꯁꯤꯁꯨ ꯅꯨꯡꯁꯤ ꯑꯃꯔꯣꯝꯗ ꯍꯥꯏꯗꯤ ꯃꯃꯥꯡ ꯆꯍꯤꯗꯁꯨ ꯑꯩꯅ ꯃꯦꯁꯤꯅ ꯀꯥ ꯈ ꯍꯪꯗꯤ ꯀꯑꯒꯦꯗꯣ ꯍꯟꯗꯛꯅꯦ ꯁꯤꯕꯨꯗꯤ ꯅꯅꯨꯡꯃ ꯅꯨꯡꯁꯤ ꯑꯗꯨꯏꯁꯨ ꯍꯥꯏꯗꯤ ꯁꯨꯝ ꯑꯍꯜ ꯑꯣꯏꯔꯕꯔꯕꯅꯤꯅ ꯑꯉꯥꯡꯈꯩꯁꯨ ꯌꯦꯡꯅꯕ ꯍꯥꯏꯅ ꯑꯩꯗꯤ ꯌꯥꯝꯃꯛꯗꯣꯏꯅ ꯂꯩ
ꯑꯩꯁꯨ ꯀ꯭ꯌꯥ ꯃꯥꯜꯅꯦ ꯃꯥꯅꯩꯌꯦ ꯑꯩ ꯇꯨꯝꯗꯕꯤ ꯂꯩꯗꯣꯏꯅꯦ ꯑꯁ
ꯎꯝ ꯑꯩꯁꯨ ꯇꯨꯝꯗꯅꯕ ꯂꯩꯗꯣꯏ ꯂꯩꯁ ꯁꯤ ꯇꯧ ꯂꯩꯁꯅ ꯊꯧ ꯂꯩꯇꯕꯅꯤ
ꯍꯥꯏꯖ ꯋꯥꯅꯤ ꯑꯗꯣ ꯏꯁꯄꯦꯟꯁꯨ ꯌꯥꯝꯗꯤ ꯀꯜꯂꯦ ꯑꯗꯨꯑꯣꯏꯁꯨ ꯐꯥꯟꯅ ꯀꯥꯈꯤꯗꯧꯗꯤ ꯃꯥꯜꯂꯦ
ꯑꯗꯨꯅꯤꯀꯣ ꯑꯗꯨꯅꯤ ꯑꯩꯅ ꯇꯜꯂꯤꯁꯦ ꯍꯣꯏ ꯇꯗ ꯃꯥꯜꯂꯦꯕ ꯌꯥꯝ ꯃꯥꯜꯂꯦꯕ
ꯀꯗ ꯃꯣꯏ ꯇꯝ ꯅꯍꯥꯟ ꯀꯦ ꯗꯤꯗ ꯈꯪꯗ꯭ꯔꯣ
ꯎꯝ
ꯑꯗꯒꯤ ꯃꯣꯏꯁꯨ ꯑꯗꯨꯝ ꯐꯖꯅ ꯁꯥꯟꯅꯩꯀꯣ ꯍꯥꯏꯗꯤ ꯃꯣꯏ ꯅꯦꯛꯁꯟꯗꯣ ꯄꯤꯛꯆ ꯇꯥꯔꯁꯨ
ꯑꯥ
ꯃꯤꯅꯦ ꯌꯥꯝꯟꯗꯩꯅ ꯇꯧꯅꯤꯡꯉ ꯑꯗꯣ ꯑꯗꯨꯪ ꯁꯥꯟꯅꯕꯗꯣ ꯏꯁꯄꯦꯟꯗꯗꯤ ꯗ꯭ꯔꯣꯟꯅꯤ ꯆꯠꯂꯤꯗꯣ ꯑꯗꯒꯤ ꯑꯥꯔꯖꯦꯟꯇꯤꯅꯥꯅ ꯁꯥꯟꯅꯕꯁꯨ ꯌꯥꯝ ꯋꯥꯅ ꯀꯥꯏ ꯍꯣꯏ ꯅ ꯑꯎ ꯄꯗꯤ ꯆꯈ꯭ꯔꯦꯗꯨꯖ ꯅꯅꯥꯥꯡꯅ ꯑꯥ ꯃꯤꯗ ꯁꯥꯔ ꯀꯪꯗꯕꯥꯟꯕ ꯅꯣꯋꯦꯜꯒꯤꯗꯨꯝ ꯅꯩꯁꯤꯂꯦ
ꯔꯁꯔꯀ ꯍ ꯃꯥꯗꯨꯗꯤ ꯗꯕ꯭ꯂꯤꯎ ꯗꯕ꯭ꯂꯤꯎ ꯏ ꯀꯨꯝꯅꯉꯥꯏ ꯃꯤꯅꯦꯗ